ꯑꯣꯏꯣꯏ ꯇꯥꯏ
ꯀꯩꯗꯧꯅꯣ
ꯎꯝ ꯍꯧꯖꯤꯛ ꯁꯥꯟꯅꯕ ꯆꯠꯀꯦꯅ ꯄꯣꯠ ꯀꯩꯅꯣ ꯁꯦꯝ ꯁꯥꯔꯤꯌꯦ
ꯑꯁ ꯅꯪꯁꯨ ꯐꯨꯠꯕꯣꯂꯔ ꯑꯣꯜꯂꯕꯣ
ꯎꯝ ꯀꯩꯅꯣ ꯑꯩ ꯉꯁꯤꯗꯤ ꯐꯕꯣꯜ ꯁꯥꯟꯅꯔꯔꯣꯏꯗ
ꯑꯗꯨꯗꯤ ꯀꯔꯤ ꯁꯥꯟꯅꯕ
ꯖꯤꯝꯆꯠ ꯀꯅꯥ ꯂꯩꯌꯦꯦ
ꯌꯥꯗꯤꯀꯣ ꯃꯝ ꯆꯥꯗꯦ
ꯅꯪ ꯁꯨ ꯆꯠꯁꯦꯅ
ꯑꯁ ꯑꯩꯗꯤ ꯉꯥꯏꯈꯣ ꯉꯍꯥꯛꯇꯪ ꯂꯩꯈꯤ ꯑꯦ
ꯑꯥ ꯅꯨꯡꯉꯥꯏꯕꯅꯦ ꯑꯗꯨꯝ
ꯍꯣꯏ ꯅꯨꯡꯉꯥꯏꯔꯝꯅꯤ ꯖꯤꯝ ꯆꯠꯇꯤ ꯆꯠꯅꯤꯡꯉꯦ
ꯎꯝ
ꯅꯣꯏꯗꯤ ꯑꯦꯕ꯭ꯔꯤꯗꯦ ꯖꯤꯝ ꯆꯠꯄ꯭ꯔꯣ
ꯑꯦꯚ꯭ꯔꯤꯗꯦ ꯑꯗꯨꯝ ꯍꯣꯏ ꯆꯠꯇ꯭ꯔꯁꯨ ꯌꯨꯝꯗ ꯑꯗꯨꯝ ꯇꯧꯕ
ꯑꯗꯨ ꯑꯦꯕ꯭ꯔꯤꯗꯦꯃꯛꯇꯤ ꯅꯠꯇꯦ ꯍꯞꯇꯥꯗ ꯑꯍꯨꯝꯔꯛ ꯃꯔꯤꯔꯛ ꯑꯗꯨꯝ ꯆꯠꯂꯦ
ꯑꯗꯨ ꯆꯠꯂꯒ ꯑꯗꯨꯝ ꯏꯐꯦꯛꯇꯤꯞ ꯇꯧꯕ꯭ꯔꯥꯅꯦ
ꯏꯐꯦꯛꯇꯤꯚ ꯑꯣꯏꯌꯦꯦ ꯍꯣꯏ
ꯑꯩꯗꯤꯀꯣ ꯇꯍꯟꯅꯤꯡꯉꯦ
ꯀꯪꯍꯟꯅꯤꯡꯉꯦꯕ ꯄꯦꯠ ꯂꯣꯁ ꯇꯧꯅꯤꯡꯕ
ꯍꯣꯏ ꯋꯦꯠ ꯂꯣꯁ ꯑꯗꯨꯒ ꯐꯤꯒꯔ ꯈꯔ ꯇꯥꯅꯤꯡꯉꯦ
ꯑꯣ ꯑꯗꯨꯗꯤ ꯗ ꯂꯥꯛꯑꯣ
ꯑꯗꯨꯁꯨ ꯌꯥꯒꯅꯤꯀꯣ ꯖꯤꯝꯗꯀꯣ
ꯍꯣꯏ ꯅꯪꯅ ꯑꯗꯨꯒꯤ ꯐꯦꯠ ꯂꯣꯁꯀꯤꯗꯤ ꯂꯥꯏꯕꯅꯤꯗ
ꯑꯥ
ꯃꯁꯜ ꯁꯦꯝꯕꯗꯨꯅ ꯈꯔ ꯋꯥꯕ ꯐꯦꯠꯂꯣꯁꯄꯨꯗꯤ ꯃꯁꯜ ꯁꯦꯝꯕꯗꯨꯅꯦꯕ ꯈꯔ ꯋꯥꯕꯗꯣ
ꯑ ꯑꯥ
ꯐꯦꯠꯂꯣꯁꯇꯨꯗꯤ ꯑꯗꯨꯝ ꯈꯔ ꯂꯥꯛꯑꯗ
ꯑꯣ
ꯀꯔꯤ ꯄ꯭ꯔꯣꯇꯤꯟ ꯌꯥꯝ ꯆꯥꯗ꯭ꯔꯁꯨ ꯑꯗꯨꯝ ꯍꯧꯖꯤꯛ ꯅꯣꯔꯃꯦꯜ ꯗꯥꯏꯠ ꯑꯗꯨꯝ ꯆꯥꯔ ꯂꯣꯏꯔꯦꯕ ꯋꯦꯠ ꯂꯣꯁꯀꯤꯨꯗꯤ
ꯎꯝ ꯎꯝ
ꯑꯦꯠ ꯂꯁꯤꯗꯤ ꯁꯤꯒꯔ ꯑꯗꯨꯝ ꯆꯥꯔꯛꯀꯅꯤ ꯑꯁꯦꯡꯕ ꯅꯪ ꯌꯣꯠ ꯄꯥꯏꯔꯗꯤꯀꯣ ꯐꯣꯝ ꯌꯥꯝ ꯂꯩꯕꯅꯦ ꯅꯪ ꯏꯁꯀꯣꯠ ꯐꯝꯃꯦ ꯑꯗꯨꯝ ꯀꯔꯤ ꯀꯔꯤꯅꯣ ꯏꯁꯀ꯭ꯋꯥꯠꯇ ꯌꯥꯝꯅ ꯕꯦꯅꯤꯐꯤꯠ ꯌꯥꯝ ꯂꯩꯕ ꯂꯩꯕꯅꯦ
ꯑ ꯑꯣ ꯎꯝ ꯎꯝ ꯌꯥꯔꯗꯤ ꯑꯩꯁꯨ
ꯎꯝ
ꯑꯥ
ꯅꯁꯥ ꯐꯤꯔꯣꯜ ꯁꯦꯠꯄ ꯀꯥꯟꯗ ꯄꯛꯇꯕꯤꯁꯤꯡꯗꯣ ꯑꯗꯨꯝ ꯄꯛꯂꯛ ꯍꯥꯀꯅꯤ ꯍꯞꯇꯥ ꯑꯃꯗ ꯑꯁꯦꯡꯕ ꯑꯁꯦꯡꯕꯅꯦ ꯊꯕꯛ ꯅꯨꯄꯤ ꯈꯔꯅ ꯎꯝ ꯅꯨꯄꯤ ꯈꯔ ꯊꯕꯛ ꯂꯨꯝꯕ ꯌꯥꯝ ꯂꯩꯗꯅ
ꯍꯣꯏ ꯍꯣꯏ ꯍꯣꯏ ꯍꯣꯏ
ꯐꯤꯔꯣꯜ ꯁꯦꯠꯄ ꯀꯥꯟꯗ ꯑꯗꯨ ꯄꯛꯇꯕꯅꯤꯀꯣ ꯅꯨꯄꯤꯁꯤꯡꯁꯨ ꯊꯕꯛ ꯆꯦꯁ ꯆꯦꯁꯇꯨ ꯄꯤꯛꯅ ꯑꯗꯨꯝ ꯀꯔꯤ ꯍꯥꯏꯁꯤꯦ ꯕꯦꯟ ꯈꯔ ꯇꯧꯔꯒ ꯇꯧꯕꯗꯣ
ꯎꯝ ꯎꯝ
ꯑꯗꯨꯒꯨꯝꯕꯗꯣ ꯄꯥꯛ ꯂꯥꯛꯀꯅꯦꯕꯁ ꯌꯥꯝ ꯋꯥꯏꯠ ꯑꯣꯏꯅꯀꯣ
ꯑꯣ ꯑꯣ ꯍꯣꯏ ꯑꯩꯒꯤ ꯑꯩꯁꯨ ꯑꯩꯒꯤ ꯕꯦꯛ ꯕꯦꯛꯇꯣ ꯈꯔ ꯚꯦꯟ ꯇꯧꯋꯦꯕ ꯑꯗꯨꯗꯒꯤꯗꯤ ꯑꯩꯁꯨ ꯈꯪꯗꯦ ꯑꯉꯥꯡ ꯃꯍꯧꯁꯥꯗꯒꯤ ꯑꯗꯨꯝ ꯈꯔ ꯚꯦꯟ ꯇꯧꯈ꯭ꯔꯦ ꯑꯗꯨꯒꯤ ꯈꯔ ꯕꯦꯟꯗꯤ ꯇꯧꯕ ꯑꯗꯨꯗꯣ ꯑꯩꯗꯣ ꯏꯁꯇ꯭ꯔꯦꯠ ꯅꯨꯡ ꯍꯣꯏ ꯃꯔꯛ ꯑꯩꯅ ꯅꯤꯡꯁꯤꯡꯟꯕ ꯀꯥꯟꯗꯗꯤ ꯑꯗꯨꯝ ꯏꯁꯇ꯭ꯔꯦꯠ ꯇꯧ ꯇꯧꯋꯦꯀꯣ ꯑꯗꯨꯕꯨ ꯑꯗꯨꯝ ꯀꯔꯤ ꯍꯥꯏꯁꯤꯔꯥ ꯃꯇꯝ ꯈꯔ ꯃꯇꯝ ꯑꯌꯥꯝꯕꯗꯤ ꯑꯗꯨꯝ ꯚꯦꯟ ꯇꯧꯕꯗꯣ ꯑꯗꯨꯒꯤ ꯑꯁ ꯐꯤꯔꯣꯜ ꯍꯥꯞꯄ ꯀꯩꯀꯥꯁꯨ ꯀꯝꯐꯣꯔꯇꯦꯕꯜ ꯇꯧ ꯠꯇꯄ ꯇ ꯀꯣ ꯑꯗꯨꯒꯤ ꯑꯩꯁꯨ ꯌꯥꯔꯗꯤ ꯆꯠꯁꯤꯔꯥ ꯁꯤꯒꯤꯁꯨ ꯁꯦꯝꯕ ꯑꯗꯨꯒ ꯐꯤꯒꯔꯁꯨ ꯁꯦꯝꯕ
ꯀꯩꯅꯣ ꯇꯧꯑꯣ ꯅꯪ ꯑꯗꯨ ꯍꯧꯖꯤꯛ ꯕꯦꯟ ꯇꯧꯔꯤꯗꯣ
ꯑꯥ
ꯄꯨꯞ ꯄꯨꯂꯞꯁꯨ ꯌꯥꯅꯤ ꯑꯗꯨꯗꯣ ꯄꯨꯂꯞ ꯕꯥꯔ ꯆꯤꯡꯕꯗꯣ
ꯑꯣ ꯑꯣ ꯑꯣ ꯑꯣ
ꯕꯥꯔ ꯆꯤꯡꯕꯗꯣ ꯑꯗꯨ ꯌꯥꯝ ꯏꯐꯦꯛꯇꯤꯞ ꯑꯣꯏꯕꯅꯤ ꯅꯨꯄꯤꯁꯤꯡ ꯑꯗꯨꯝ ꯒ꯭ꯂꯣꯁꯨ ꯑꯣꯏꯕꯅꯦ ꯏꯁꯀꯤꯟꯒꯨꯝꯕꯗꯣ ꯖꯤꯝ ꯆꯠꯂꯒ ꯍꯨꯃꯥꯡ ꯊꯣꯛꯑꯒ ꯆꯥꯕ ꯈꯔ ꯀꯟꯇ꯭ꯔꯣꯜ ꯇꯧꯕ ꯀꯟꯇ꯭ꯔꯣꯜ ꯇꯧꯕ ꯍꯥꯏꯕꯁꯤ ꯖꯪ ꯐꯨꯗꯠꯇꯣ
ꯎꯝ ꯎꯝ ꯎꯝ
ꯀꯟꯇ꯭ꯔꯣꯜ ꯇꯧꯔꯣ ꯑꯗꯨꯝ ꯑꯗꯨꯝ ꯑꯦꯛꯁꯔꯁꯥꯏꯁ ꯐꯤꯖꯤꯀꯦꯜ ꯑꯦꯛꯁꯔꯁꯥꯏꯁ ꯑꯗꯨꯝ ꯇꯧꯔꯗꯤ ꯑꯗꯨꯝ ꯒ꯭ꯂꯣꯁꯨ ꯇꯧꯕꯅꯦ ꯐꯤꯒꯔꯁꯨ ꯐꯖꯕ ꯑꯗꯨꯣ ꯏꯁꯀꯤꯟꯁꯨ ꯐꯖꯕ ꯑꯗꯨꯅ ꯋꯥꯈꯜꯁꯨ ꯅꯨꯡꯉꯥꯏꯕꯅꯦ
ꯇꯧꯁꯤꯔꯥ ꯈꯪꯗꯦ ꯑꯩꯁꯨ ꯌꯥꯔꯗꯤ
ꯎꯝ ꯃꯨꯠ ꯁ꯭ꯋꯤꯡꯒꯨꯝꯕ ꯅꯨꯄꯤ ꯈꯣꯏꯗꯤ ꯃꯨꯠ ꯁ꯭ꯋꯤꯡ ꯑꯗꯨꯝ ꯇꯧꯒꯜꯂꯦꯗꯅ
ꯎꯝ
ꯑꯗꯨꯁꯨ ꯑꯗꯨꯁꯨ ꯄꯝꯅ ꯂꯩꯇꯕꯅꯤ ꯌꯥꯝ ꯅꯨꯡꯉꯥꯏꯕꯅꯦ
ꯑꯩꯒꯤꯦ ꯌꯥꯔ ꯇꯥꯏꯃꯤꯗꯒꯣ ꯌꯦꯉꯠꯇ ꯌꯥꯔꯗꯤ ꯇꯧꯒꯦ
ꯆꯠꯂꯣ ꯆꯠꯂꯣ ꯌꯥꯝ ꯅꯨꯡꯉꯥꯏꯕꯅꯦ ꯖꯤꯝ ꯍꯥꯏꯕꯁꯦ ꯍꯧꯖꯤꯛ ꯐꯤꯖꯤꯀꯦꯜꯂꯤ ꯈꯛꯇ ꯅꯠꯇꯦꯕ ꯑꯗꯨꯝ ꯑꯩꯈꯣꯏꯒꯤ ꯃꯥꯏꯟꯁ ꯃꯦꯟꯇꯦꯜ ꯃꯥꯏꯟꯁꯦꯠꯁꯨ ꯌꯥꯝ ꯄꯣꯖꯤꯇꯤꯞꯇ ꯂꯩꯕꯅꯦ
ꯎꯝ ꯆꯨꯝꯃꯦ
ꯎꯝ ꯑꯗꯨꯗꯤ ꯑꯩꯁꯦ ꯌꯥꯝ ꯖꯤꯝ ꯄꯥꯝꯃꯦꯕ ꯑꯗꯨ ꯍꯧꯖꯤꯛꯁꯦ ꯑꯩꯅ ꯑꯦꯛꯖꯥꯝ ꯊꯕꯛ ꯑꯃ ꯍꯥꯏꯒꯦ ꯖꯤꯝ ꯆꯠꯄꯁꯦ ꯅꯨꯄꯥꯁꯤꯡꯁꯦ ꯑꯗꯨꯝ ꯅꯨꯄꯤ ꯀꯥꯏꯅꯕꯒꯨꯝꯗ ꯈꯥꯏꯅꯕꯒꯨꯝꯁꯦ ꯖꯤꯝ ꯆꯠꯒꯂꯦꯕ ꯑꯗꯨ ꯀꯔꯤꯒꯤꯅꯣ ꯍꯥꯏꯔꯒ ꯃꯥꯏꯟꯁꯦ ꯍꯤꯜ ꯇꯧꯋꯦꯕ ꯑꯗꯨꯗꯒꯤ ꯀꯔꯤ ꯍꯥꯏꯁꯤꯔꯥ ꯒꯣ ꯑꯣꯟ ꯇꯧꯕ ꯌꯥꯏꯑꯕ
ꯑꯣ ꯑꯣ ꯑꯣ ꯃꯛ
ꯎꯝ ꯑꯥ ꯃ ꯐꯣꯟ ꯎꯝ ꯃ ꯐꯣꯟ ꯍꯥꯏꯕꯣ ꯑꯗꯨꯒꯤ ꯋꯥꯈꯜꯗꯣ ꯍꯜ ꯇꯧꯕꯅꯦ ꯑꯗꯨꯒꯤ ꯑꯩꯅ ꯄꯥꯝꯁ ꯋꯥꯈꯜ ꯅꯨꯡꯉꯥꯏꯕꯗꯣ ꯑꯗꯨꯅꯤ
ꯍꯣꯏ ꯅꯨꯄꯥ ꯈꯛꯇ ꯅꯠꯇꯦ ꯅꯨꯄꯤꯒꯤꯁꯨ ꯇꯧꯅꯦ
ꯑꯁꯦꯡꯕꯗꯤ ꯃꯤꯑꯣ ꯃꯤꯑꯣꯏꯕ ꯍꯥꯏꯕ ꯍꯥꯏꯕꯁꯤ ꯐꯤꯖꯤꯀꯦꯜ ꯋꯛ ꯇꯧꯒꯗꯧꯕꯅꯦ ꯇꯁꯦꯡꯅ
ꯍꯣꯏ
ꯍꯧꯖꯤꯛ ꯎꯝ ꯑꯗꯨ ꯇꯧꯕ ꯀꯥꯟꯗ ꯆꯥꯕꯁꯨ ꯅꯨꯡꯉꯥꯏꯅ ꯆꯥꯒꯅꯤ ꯇꯨꯝꯕꯁꯨ ꯅꯨꯡꯉꯥꯏ ꯅꯨꯡꯉꯥꯏꯒꯅꯤ ꯑꯗꯨ ꯋꯥꯈꯜꯁꯨ ꯅꯨꯡꯉꯥꯏꯒꯅꯤ ꯍꯧꯖꯤꯛꯀꯥꯟꯗꯤ ꯎꯝ ꯅꯪꯅ ꯅꯪꯁꯨ ꯈꯔ ꯍꯥꯏꯌꯣ ꯑꯗꯨꯗꯤ ꯅꯪ ꯌꯥꯎ ꯍꯥꯏꯅꯤꯡꯉꯣ
ꯅꯠꯇꯦ ꯅꯠꯇꯦ ꯍꯥꯏꯕꯗꯤꯀꯣ ꯌꯨꯝꯗ ꯑꯗꯨꯝ ꯂꯩꯔꯤꯗꯤ ꯑꯩꯈꯣꯏꯁꯨ ꯇꯜꯂꯛꯑꯦ ꯁꯨ ꯇꯜꯂꯛꯀꯦ ꯑꯗꯨꯒ ꯅꯨꯡꯗꯥꯡꯗ ꯍꯣꯜꯗꯦ ꯂꯩꯕꯁꯦ ꯀꯔꯤ ꯍꯥꯏꯁꯤꯔꯥ ꯊꯕꯛ ꯇꯧꯔꯒ ꯂꯩꯕꯁ ꯑꯗꯨꯝ ꯑꯩꯈꯣꯏꯁꯨ ꯇꯜꯂꯛꯑꯦ ꯑꯗꯨꯒ ꯅꯨꯡꯗꯥꯡꯗꯁꯨ ꯇꯨꯝꯕ ꯅꯨꯡꯉꯥꯏꯇꯦꯕ ꯑꯗꯨ ꯑꯗꯨꯒ ꯈꯪꯗꯦ ꯕꯣꯔꯤꯡꯁꯨ ꯇꯧꯋꯦ ꯐꯣꯟ ꯈꯛꯇꯪꯁꯨ ꯌꯦꯡꯕꯁꯨ ꯅꯨꯡꯉꯥꯏꯇꯦ ꯑꯩꯒꯤꯗꯃꯛꯇ ꯍꯥꯏꯕꯅꯦꯀꯣ ꯑꯗꯨꯒꯤ ꯑꯗꯨꯝ ꯊꯕꯛ ꯀꯩꯀꯥ ꯆꯠꯂꯒ ꯑꯗꯨꯝ ꯃꯇꯝ ꯃꯇꯝ ꯆꯥꯅ ꯇꯧꯕꯗꯣ ꯑꯗꯨꯅꯗꯤ ꯅꯨꯡꯉꯥꯏꯌꯦ ꯋꯥꯏ ꯍꯥꯏꯔꯁꯨꯀꯣ ꯑꯗꯨꯨꯝ ꯅꯨꯡꯉꯥꯏꯕ ꯑꯗꯨꯒ ꯇꯨꯝꯕꯗꯨꯁꯨ ꯀꯣ ꯇꯨꯝꯕꯗ ꯅꯨꯡꯉꯥꯏꯌꯦ
ꯎꯝ ꯑꯗꯨꯅꯤ ꯃꯤꯑꯣꯏꯕ ꯍꯥꯏꯕꯁꯤ ꯁꯨꯃꯥꯏꯅ ꯑꯩꯈꯣꯏ ꯍꯛꯆꯥꯡꯕꯨ ꯑꯗꯨꯝ ꯋꯥꯍꯜꯂꯒ ꯇꯧꯒꯗꯧꯕꯅꯦꯕ ꯇꯁꯦꯡꯅꯗꯤ ꯍꯧꯖꯤꯛꯀꯥꯟꯗꯤ ꯀꯔꯤ ꯍꯥꯏꯁꯤꯔꯣ ꯃꯇꯝꯒꯤ ꯆꯥꯎꯈꯠꯄꯒꯤ ꯑꯣꯏꯅ ꯍꯧꯖꯤꯛ ꯊꯕꯛ ꯁꯨꯔꯁꯨ ꯍꯨꯃꯥꯡ ꯊꯄ ꯊꯕꯛ ꯀꯌꯥ ꯂꯩꯇꯦꯅ
ꯍꯣꯏ
ꯑꯗꯨꯅ ꯑꯗꯨꯁꯤꯡꯗꯣ ꯇꯞ ꯇꯞꯅ ꯃꯥꯡꯂꯛꯈ꯭ꯔꯦꯕ ꯐꯤꯖꯤꯀꯦꯜ ꯋꯛꯇꯣ ꯑꯗꯨꯅꯅꯦ ꯍꯧꯖꯤꯛꯁꯦ ꯑꯍꯟꯁꯨ ꯅꯍꯥꯁꯨ ꯑꯗꯨꯝ ꯖꯤꯝꯗ ꯑꯗꯨꯝ ꯆꯠꯂꯤꯗꯣ ꯑꯗꯨꯅꯦꯕ ꯍꯧꯖꯤꯛ
ꯑꯩꯁꯨꯁꯨ ꯌꯥꯔ ꯔꯅꯗꯤ ꯈꯜꯂꯒ ꯂꯩꯕꯅꯦ ꯑꯗꯣ ꯏꯊꯟꯗꯁꯨ ꯆꯠꯅꯤꯡꯅꯕ ꯏꯃꯥꯟꯅꯕꯤ ꯑꯃꯁꯁꯨ ꯃꯥꯁꯨ ꯌꯥꯔꯗꯤ ꯆꯠꯁꯦ ꯅ ꯍꯣꯏ ꯅꯗꯤ ꯌꯥꯔ ꯌꯦꯡꯁꯦ ꯅ ꯍꯥꯏꯕ ꯑꯗꯣ ꯃꯥꯗꯤꯁꯨ ꯉꯥꯏꯕ ꯑꯩꯗꯨꯀꯣ
ꯎꯝ
ꯗ
ꯌꯥꯝ ꯅꯨꯡꯉꯥꯏꯕꯅꯦ ꯑꯁꯤ ꯁꯥꯟꯅꯕꯁꯦ ꯌꯥꯝ ꯗꯤꯁꯤꯄ꯭ꯂꯤꯟꯁꯨ ꯑꯣꯏꯕꯅꯦ ꯌꯦꯡꯉꯨ ꯖꯤꯦꯝ ꯁꯥꯟꯅꯕꯁꯤꯡꯗꯨ ꯌꯥꯝ ꯗꯤꯁꯤꯄ꯭ꯂꯤꯟ ꯂꯩꯕꯅꯤ ꯍꯥꯏꯕꯗꯤ ꯊꯋꯥꯏ ꯌꯥꯎꯅ ꯁꯥꯟꯅꯕꯁꯤꯡꯗꯣ
ꯎꯝ ꯎꯝ ꯎꯝ
ꯐꯂꯤꯡ ꯌꯥꯝ ꯂꯩꯕꯅꯤ ꯃꯤꯉꯣꯟꯗꯁꯨ ꯔꯦꯁꯄꯦꯛ ꯑꯗꯨꯝ ꯁꯥꯟꯅꯕꯁꯤꯡ ꯏꯁꯄꯣꯔꯠꯁꯤꯡꯁꯦ ꯁꯥꯟꯅꯔꯣꯏꯁꯤꯡꯁꯦ ꯑꯗꯨꯝ ꯗꯤꯁꯤꯄ꯭ꯂꯤꯟꯗꯤ ꯈꯔ ꯂꯩꯕꯅꯤꯀꯣ
ꯑ ꯍꯣꯏ ꯍꯣꯏ ꯎꯝ ꯅ ꯇꯖ ꯁꯤꯇ ꯂꯣꯡꯣꯡ ꯇꯥꯔꯣ
ꯅꯣꯡ ꯈꯔ ꯈꯔ ꯇꯥꯔꯒ ꯍꯧꯖꯤꯛ ꯈꯤꯇꯪ ꯂꯦꯞꯄꯒꯨꯝ ꯇꯧꯋꯦ ꯑꯗꯨꯗ ꯁꯤ ꯃꯔꯛꯁꯤꯗ ꯑꯩꯁꯨ
ꯣꯏ ꯑꯩꯈꯣꯏꯗꯤ ꯇꯥꯗꯦ ꯅꯣꯡꯗꯤ ꯨꯝ ꯒ꯭ꯔꯨꯝ ꯒꯨꯡꯗꯤ ꯇꯧꯔꯒ ꯂꯩ ꯑꯗꯨꯕꯨ ꯈꯪꯗꯦ ꯀꯔꯤꯔꯣ ꯉ ꯏꯁꯥꯏꯗꯤ ꯌꯥꯝ ꯁꯥꯔꯛꯄꯅꯦ ꯑꯃꯨꯛ ꯍꯧꯖꯤꯛ ꯃꯝꯃꯈ꯭ꯔꯦ ꯑꯁ ꯐꯤ ꯁꯨꯕꯁꯨ ꯒꯌꯥ ꯑꯇꯥ ꯑꯗꯨ꯭ꯔꯦꯅ
ꯎꯝ ꯎꯝ
ꯑꯣ ꯀꯥ ꯐꯤ ꯑꯗꯨ ꯑꯗꯨꯅꯦ
ꯁꯨꯔꯒ ꯅꯨꯡꯁꯥ ꯊꯣꯛꯇ꯭ꯔꯗꯤ ꯑꯃꯨꯛ ꯀꯪꯍꯟꯕꯗꯣ ꯋꯥꯏꯑꯕ
ꯉꯁꯥꯏꯗꯣ ꯄꯨꯔꯥ ꯏꯃꯝ ꯃꯝꯂꯒ
ꯎꯝ
ꯀꯩꯅꯣꯝꯃ ꯅꯣꯡ ꯄꯨꯔꯥ ꯇꯥꯒꯦ ꯍꯥꯏꯔꯒ ꯈꯖꯤꯛꯇꯪ ꯇꯥꯔꯒ ꯑꯃꯨꯛꯀ ꯅꯨꯡꯁꯥ ꯌꯥꯝ ꯁꯥꯔꯛꯑꯦ
ꯎꯝ ꯎꯝ
ꯑꯗꯨꯒ ꯍꯧꯖꯤꯛꯇꯤ ꯑꯃꯨꯛ ꯀꯃꯝꯂꯑꯦ
ꯎꯝ ꯃꯇꯝ ꯍꯣꯏ ꯀꯩꯅꯣꯅꯤꯅ ꯅꯣꯡꯖꯨ ꯊꯥꯅꯤꯅ ꯑꯗꯨꯝ ꯇꯧꯔꯛꯀꯅꯤ
ꯑꯗꯨ ꯍꯟꯗꯛ ꯀꯥꯟꯁꯦꯩꯅꯣ ꯁꯣ ꯁꯥꯥꯅ ꯇꯥꯗꯦꯅꯦ ꯅꯍꯥꯟ ꯅꯍꯥꯟꯒꯕꯦꯇ ꯏꯂꯥꯁꯤꯌꯥꯔꯨ ꯑꯣ
ꯎꯝ ꯍꯝ
ꯅꯣꯡ ꯐꯖꯅ ꯇꯥꯗꯦꯕ ꯑꯩꯅ ꯈꯟꯕꯗꯇ
ꯍꯣꯏꯅꯦ ꯅꯍꯥꯟꯗꯤ ꯀꯩꯅꯣꯗꯗꯤ ꯅꯍꯥꯟ ꯑꯗꯨꯗꯤ ꯀꯩꯅꯣ ꯇꯧꯋꯤꯗꯅ
ꯏꯁꯤꯡ ꯀꯩꯀꯥ ꯊꯨꯝꯃꯒ ꯑꯗꯨꯅꯤ ꯍꯟꯗꯛꯀꯥꯟꯗꯤ ꯖꯨꯂꯥꯏ ꯖꯨꯟ ꯖꯨꯂꯥꯏꯗ ꯅꯠꯇ꯭ꯔꯣ ꯅꯣꯡ ꯁꯦꯠ ꯀꯩꯅꯣ ꯇꯧꯕꯁꯦ ꯑꯗꯣ ꯍꯟꯗꯛ ꯀꯥꯟꯗꯗꯤ ꯂꯥꯁ ꯏꯌꯥꯔꯗꯤ ꯃꯦꯗꯒꯤ ꯏꯁꯤꯡ ꯊꯨꯝꯕꯅꯦꯕ ꯃꯣꯏꯗꯣ ꯍꯥꯏꯀꯥꯟꯥꯟꯗꯤ ꯍꯧꯖꯤꯛꯐꯥꯎ ꯏꯁꯤꯡꯁꯨ ꯅꯣꯡꯁꯨ ꯇꯥꯏ ꯍꯥꯏꯔꯁꯨ ꯌꯥꯝꯅ ꯇꯥꯕ ꯅꯠꯇꯦꯕ
ꯍꯣꯏ ꯉꯁꯤ ꯀꯨꯝꯁꯤꯀꯣ ꯀꯩꯅꯣꯗ ꯇꯧꯕꯅꯦ ꯆꯤꯡꯗ ꯌꯥꯝ ꯏꯁꯤꯡ ꯅꯣꯡ ꯆꯨꯕꯅꯤ
ꯍꯣꯏ ꯑꯗꯨꯃꯥꯏꯅ ꯎꯝ ꯊꯗꯗꯤ ꯇꯨꯝ ꯆꯨꯔ ꯑꯣꯏꯒꯂ ꯍꯥꯏꯌꯦꯦ ꯑꯗꯨꯃꯩꯁꯨ ꯂꯥꯛꯇ꯭ꯔꯦ ꯍꯥꯏꯌꯦ
ꯑꯗꯨꯅꯤ ꯑꯣ ꯆꯤꯡ ꯂꯣꯝꯗ ꯉꯁꯤ ꯉꯁꯤ ꯀꯨꯝꯁꯤꯒꯤꯗꯤ ꯆꯤꯂꯣꯝꯗ ꯅꯣꯡꯁꯤꯦ ꯆꯠꯈ꯭ꯔꯕ ꯃꯥꯜꯂꯦ
ꯑꯗꯨꯅꯦ
ꯎꯝ ꯑꯗꯨꯅꯕꯨ ꯈꯔ ꯐꯩꯗ ꯍꯥꯏꯕꯗꯤ ꯁꯤꯗ ꯏꯁꯤꯡ ꯊꯨꯝꯂꯒ ꯋꯥꯕꯗꯨꯗꯤ
ꯌꯥꯝꯅ ꯋꯥꯏꯕ ꯃꯤ ꯃꯌꯥꯝ ꯋꯥꯏꯑꯕ
ꯎꯝ ꯅꯣꯡ ꯇꯥꯔꯁꯨꯀꯣ ꯐꯖꯅ ꯂꯩꯅꯅꯤ ꯇꯥꯔꯁꯨ ꯏꯁꯤꯡ ꯊꯨꯝꯗꯕꯤꯗ ꯇꯥꯔꯗꯤ ꯀꯩꯁꯨ ꯀꯥꯏꯗꯦꯗ
ꯎꯝ ꯎꯝ
ꯑꯩꯈꯣꯏ ꯑꯁꯤꯗ ꯏꯁꯤꯡ ꯊꯨꯝꯕꯗꯤ ꯀꯩꯅꯣꯝꯃ ꯗ꯭ꯔꯦꯅꯦꯖ ꯁꯤꯁꯇꯦꯝ ꯀꯩꯀꯥ ꯑꯗꯨꯅꯠꯇꯦꯗ
ꯎꯝ
ꯑꯗꯨꯕꯨ ꯁꯦꯝꯁꯨ ꯁꯦꯝꯗ꯭ꯔꯕ ꯃꯥꯜꯂꯦꯗ ꯑꯗꯨ ꯑꯃꯨꯛ ꯅꯣꯡ ꯇꯥꯔꯗꯤ ꯑꯗꯨꯝ ꯊꯣꯡꯨꯝꯒꯅꯤ
ꯍꯣꯏ ꯍꯣꯏ ꯋꯥꯕꯁꯤꯡꯒꯤꯀꯣ ꯍꯦꯟꯅ ꯋꯥꯕꯅꯦ ꯎꯝ
ꯎꯝ
ꯇꯣꯏꯅꯣꯏ ꯂꯦꯀꯥꯏꯗꯤ ꯊꯨꯝꯨꯝ ꯔ꯭ꯔꯣ
ꯍꯧꯖꯤꯛ ꯍꯧꯖꯤꯛꯤ ꯊꯨꯡꯗꯦꯗ
ꯑꯣ ꯀꯣꯏꯁꯨ ꯊꯨꯝꯗꯦꯒ
ꯑꯁꯤꯗꯗꯤ ꯄꯥꯛꯅ ꯇꯧꯗꯦꯔ ꯑꯗꯨꯒꯨꯝꯕꯗꯣ
ꯑꯩꯈꯣꯏꯒꯤ ꯑꯩꯈꯣꯏꯒꯤ ꯃꯈꯥ ꯁꯥꯏꯠꯇꯀꯣ ꯏꯁꯤꯡꯗꯨꯝ ꯆꯥꯎꯔꯛꯑꯦ ꯍꯥꯏꯕꯗꯤ ꯂꯧꯕꯨꯛ ꯂꯩꯕꯅꯤꯅ ꯃꯈꯥꯔꯣꯝꯗ ꯑꯗꯨꯕꯨ ꯑꯩꯈꯣꯏꯗꯤ ꯈꯔ ꯃꯊꯛꯇ ꯑꯣꯏꯕꯒꯤ ꯃꯊꯛ ꯁꯣꯔꯣꯛ ꯀ꯭ꯔꯣꯝ ꯂꯤ ꯀꯥꯏꯁꯨꯦ ꯇ ꯋꯥꯖꯤꯦꯗꯣ ꯂꯧ ꯄꯨꯛꯀꯣꯂꯣꯝꯗꯗꯤ ꯏꯁꯤꯡ ꯑꯦ ꯅꯣꯡ ꯐꯖꯅ ꯇꯥꯔꯗꯤ ꯑꯗꯨꯝ ꯏꯁꯤꯡꯗꯣ ꯑꯩꯩꯅꯣ ꯇꯧꯔꯛꯑꯦ
ꯎꯝ
ꯎꯝ
ꯈꯪꯗꯦ ꯁꯤꯗꯗꯤ ꯆꯤꯡ ꯆꯤꯡꯈꯣꯡꯗ ꯑꯣꯏꯕꯅꯤꯅ ꯑꯩꯈꯣꯏꯗꯣ ꯇꯝꯄꯥꯛꯇ ꯑꯣꯏꯔꯁꯨ ꯆꯤꯡ ꯃꯅꯥꯛꯇꯅꯦꯕ ꯑꯗꯨ ꯈꯔ ꯋꯥꯡꯕ ꯃꯐꯝꯗꯣ ꯏꯁꯤꯡꯁꯨ ꯏꯁꯤꯡꯁꯨ ꯌꯧꯗꯦꯕ